ꯍꯜꯂꯣ ꯍꯜꯂꯣ
ꯇꯥꯕ꯭ꯔꯣ
ꯇꯥꯏꯌꯦ
ꯇꯥꯕ꯭ꯔꯣ
ꯇꯥꯏꯌꯦ
ꯀꯩꯗꯧꯔꯤꯅꯣ
ꯀꯩꯝ ꯇꯧꯗꯦꯗ ꯁꯨꯝ ꯍꯤꯞꯂꯝꯕꯅꯦ
ꯎꯝ ꯀꯩ ꯀꯩ ꯃꯊꯦꯜ ꯆꯥꯕꯤꯔꯦ
ꯉꯁꯤꯖꯦ ꯌꯦꯔꯨꯝ ꯉꯧꯕꯒ ꯁꯧꯒ꯭ꯔꯤ ꯑꯣꯏꯅ ꯆꯥꯏ
ꯌꯦꯔꯨꯝ ꯌꯦꯔꯨꯝ ꯉꯧꯕꯒ ꯀꯩꯑꯕ
ꯁꯧꯒ꯭ꯔꯤ
ꯑꯥꯍꯥꯎ ꯑꯍꯥꯎ ꯑꯥꯍꯥꯎꯕ ꯆꯥꯔꯒ ꯂꯩꯕ ꯑꯩꯗꯤ ꯆꯥꯛ ꯆꯥꯗ꯭ꯔꯤꯌꯦ
ꯊꯦꯡꯉꯦꯍꯦ
ꯎꯝ ꯉꯁꯤ ꯈꯔ ꯊꯦꯡꯒ꯭ꯔꯦ
ꯑꯍꯥ
ꯑ ꯀꯩ ꯀꯩ ꯇꯧꯔꯤꯅꯣ ꯀꯩ ꯀꯩ ꯍꯣꯠꯅꯔꯤꯅꯣ
ꯎꯝ ꯑꯩꯔꯣ ꯀꯩꯅꯣꯅꯦ
ꯑꯦꯛꯖꯥꯝ ꯌꯥꯝ ꯊꯥꯏꯌꯦ ꯑꯗꯨꯒ ꯍꯧꯖꯤꯛ ꯀꯩꯅꯣ ꯀꯥꯎꯟꯁꯤꯂꯤꯡ ꯉꯥꯏꯔꯒ ꯂꯩꯌꯦ
ꯑꯣ ꯑꯩꯖꯝ ꯊꯥꯕꯤꯔꯗ
ꯍꯣꯏ
ꯍꯥ ꯅꯪꯗꯤ
ꯑꯩꯗꯤ ꯊꯕꯥꯛ-ꯊꯕꯥꯛ ꯁꯨꯔꯤꯕꯅꯤ
ꯍꯣꯠꯅꯧ
ꯑꯩꯗꯤ ꯂꯧ ꯑꯩꯗꯤ ꯑꯩꯗꯤ ꯂꯧ ꯁꯨꯕꯅꯤ
ꯐꯩ ꯐꯩ
ꯐꯩ ꯐꯩ ꯀꯥꯏ ꯀꯗꯥꯏꯗꯑꯤ ꯐꯕꯅꯣꯗ ꯂꯧ ꯁꯨꯕꯕꯨ
ꯍꯣꯠꯅꯒꯗꯕꯅꯦ ꯑꯃꯁꯨ ꯇꯧꯒꯗꯕꯅꯦꯗꯅ ꯑꯃꯁꯨ ꯇꯧꯒꯗꯕꯅꯦ
ꯍꯤꯞꯄꯤꯑꯕ ꯅꯪꯗꯤ ꯍꯤꯞꯄꯤꯌꯦꯕ
ꯍꯣꯏ ꯍꯤꯞꯄꯤꯌꯦ
ꯎꯝ ꯀꯗꯥꯢꯗ ꯀꯅꯥ ꯀꯅꯥ ꯍꯤꯞꯂꯤꯅꯣ
ꯀꯔꯤꯕꯥ
ꯀꯅꯥ ꯀꯅꯥ ꯍꯤꯞꯄꯒ ꯂꯩꯔꯤꯅꯣ
ꯏꯅꯥꯎꯄꯤꯒ
ꯢꯅꯥꯎꯁꯤꯡꯒ
ꯍꯣꯏ ꯏꯅꯥꯎ ꯅꯨꯄꯤ ꯑꯃꯒ
ꯑꯣ
ꯂꯣꯛ ꯈꯨꯕꯒꯤ ꯌꯥꯗ꯭ꯔꯦ ꯍꯥꯏꯕ
ꯑ ꯍꯣꯏꯣꯏ ꯑꯩꯁꯨ ꯂꯣꯛ ꯈꯨꯒꯤ ꯑꯩꯒꯤ ꯅꯇꯣ ꯖꯂ ꯊꯤꯟ꯭ꯔꯦ
ꯊꯦꯡꯉꯦ ꯌꯥꯗ꯭ꯔꯦ ꯂꯣꯏ ꯊꯦꯡꯉꯦ ꯌꯥꯗ꯭ꯔꯦ ꯌꯥꯗ꯭ꯔꯦ
ꯂ ꯂ ꯈꯣꯗꯨ ꯍꯨꯃꯪꯈꯥꯗꯣ ꯍꯨꯃꯪꯈꯥꯗ ꯑꯗꯨ ꯑꯗꯨ ꯆꯥꯔ ꯐꯥꯕꯒꯤ
ꯎꯝ ꯈꯪꯗꯦ ꯐꯪꯗꯦ ꯁꯤꯗꯗꯤ
ꯎꯃꯪꯈꯥꯏꯒꯤ ꯃꯍꯤ ꯊꯥꯛꯑꯣ ꯑꯗꯨꯗꯤ ꯅꯨꯡꯉꯥꯏꯌꯦ ꯒꯤꯂꯏꯒꯦꯔ ꯐꯦ ꯍꯥꯏ
ꯍꯣꯏ ꯐꯪꯗꯦ ꯑꯗꯣ ꯈꯪꯗꯦ ꯌꯦꯡꯉꯒ ꯍꯤꯗꯥꯛꯇꯤ ꯆꯥꯔꯤ
ꯀꯔꯝꯝꯕ ꯍ ꯗꯥꯛ ꯆꯔꯗ
ꯂꯣꯛ ꯈꯨꯕꯩꯅꯤꯗꯅ
ꯅꯈꯣꯜꯗꯣ ꯃꯤꯇꯟ ꯃꯈꯟ ꯌꯥꯝ ꯂꯩꯅ ꯃꯃꯤ
ꯑꯗꯨꯁꯨ ꯈꯪꯗꯕ ꯍꯧꯖꯤꯛꯃꯛ ꯃꯃꯤꯡ ꯈꯪꯗꯦ ꯁꯤꯔꯞ ꯑꯃꯅꯤ
ꯆꯔꯄ ꯗꯕ
ꯍꯣꯏ
ꯑ ꯄꯁ ꯭ꯔꯁꯃꯜ ꯑꯃ ꯆꯥꯔ ꯑꯗꯨꯗꯤ ꯑꯩ ꯑꯌꯨꯛꯇ ꯑꯗꯨꯝ ꯊꯥꯒꯅꯤ
ꯄꯥꯔꯁꯇꯃꯣꯜ ꯐꯠꯇꯦ
ꯔꯁꯇꯣ ꯈꯔ ꯁꯤꯛꯁ ꯐꯤꯞꯇꯤ ꯑꯦꯞ ꯖꯤ
ꯍꯦꯛ- ꯌꯥꯗꯦꯕ ꯄꯦꯔꯁꯇꯃꯣꯜꯇꯣ ꯍꯦꯛ ꯅꯥꯕꯒ ꯆꯥꯕꯗꯣ ꯐꯠ ꯇꯦꯕ ꯗꯨꯒ ꯍꯤꯗꯥꯛ ꯆꯥꯃꯜꯂꯁꯨ ꯐꯠꯇꯦ ꯑꯗꯨꯒꯤ ꯍꯤꯗꯥꯛ ꯆꯥꯗꯅꯕꯗꯤ ꯍꯣꯠꯅꯕꯅꯦ ꯑꯗꯣ ꯌꯥꯗꯕꯒꯤ
ꯦꯁꯇꯝꯕꯣꯜ ꯁꯤꯛ ꯁꯤꯛꯁ ꯐꯤꯐꯇꯤ ꯑꯦꯝ ꯖꯤꯗ ꯆꯥꯏꯔ ꯑꯗꯨꯗꯤ ꯑꯥꯏ ꯅꯣꯏ ꯏꯟꯊꯛꯗ꯭ꯔꯗꯤ ꯈꯪꯗꯦ ꯂꯣꯛ ꯈꯨꯕꯗꯣ ꯑꯁꯦꯡꯕ ꯍꯥꯏꯕꯗꯤ
ꯑꯗꯣ ꯍꯤꯗꯥꯛ ꯌꯥꯝ ꯆꯥꯅꯤꯡꯗꯕ ꯑꯩ
ꯍꯤꯗꯥꯛꯕꯨ ꯀꯅꯥ ꯆꯥꯅꯤꯡꯅꯤ ꯑꯗꯨꯕꯨ ꯎꯄꯥꯏ ꯂꯩꯇꯅ ꯆꯥꯕꯗꯨꯗ
ꯑꯗꯣ ꯌꯥꯝ ꯅꯥꯔꯀꯥꯟꯗ ꯆꯥꯒꯦ ꯌꯥꯝ ꯀꯩꯅꯣ ꯇꯧ ꯁꯦꯔꯦꯁ ꯑꯣꯏꯗ꯭ꯔꯗꯤ ꯆꯥꯔꯣꯏ
ꯑꯦꯛ ꯁꯦꯔꯦꯁ ꯑꯣꯏꯗꯔꯤꯉꯩꯗ ꯋꯥꯒꯗꯕ ꯅꯤꯅꯦ
ꯇꯣꯉꯥꯟꯕꯅꯦ ꯑꯩꯗꯤ
ꯍ
ꯃꯤꯗꯤ ꯅꯥꯗꯅꯤꯉꯥꯏ ꯍꯥꯏꯗꯅ ꯁꯦꯔꯤꯌꯁ ꯑꯣꯏꯗ꯭ꯔꯤꯉꯩꯗ ꯆꯥꯏ ꯅꯪꯗꯤ ꯀꯟ ꯀ ꯑꯗꯨ ꯁ
ꯌꯥꯝ ꯀꯟꯅ ꯅꯥꯗ꯭ꯔꯁꯨ ꯍꯦꯛꯇ ꯆꯥꯕꯁꯨ ꯂꯩꯗꯅ ꯑꯗꯨ ꯐꯠꯇꯦ ꯍꯥꯏꯕ ꯆꯤꯟ ꯃꯗꯕꯟ ꯍꯉ
ꯑꯗꯣ ꯑꯦꯝ ꯖꯤ ꯑꯦꯝ ꯖꯤ ꯈꯔ ꯎꯝ ꯐ ꯐꯥꯏꯚ ꯍꯟꯗ꯭ꯔꯦꯠ ꯑꯦ ꯖꯤꯒꯨꯝꯕ ꯂꯩꯗ ꯁꯤꯛꯁꯇꯤ ꯇꯤꯗꯤ ꯈꯔ ꯋꯥ ꯃ ꯈꯔ ꯇꯥꯕꯤꯔꯒꯦ ꯃꯥꯒꯤ ꯑꯦꯞꯖꯤ ꯈꯔ ꯈꯔ ꯈꯔ ꯂꯩꯌꯦꯗ ꯑꯗꯨ -ꯆꯥ-ꯑꯗꯨ ꯆꯥꯔꯗꯤ ꯑꯗꯨꯝ ꯐꯈ꯭ꯔꯅꯤ
ꯅꯦꯠꯋꯛꯁꯦ ꯀꯩꯅꯣ ꯍꯥꯏꯕ
ꯅꯪ ꯅꯦꯋꯛ-ꯅꯦꯋꯛ ꯅꯨꯡꯉꯥꯏ ꯇꯕ꯭ꯔꯣ
ꯅꯦꯋꯥꯛ ꯅꯨꯡꯉꯥꯏꯇꯦ ꯋꯥꯏ ꯐꯥꯏ ꯋꯥꯏꯐꯥꯏꯗꯨ ꯄꯥꯏꯕ ꯅꯨꯡꯉꯥꯏꯇꯕ
ꯅꯪ ꯋꯥꯢ ꯐꯥꯏ ꯄꯥꯢꯔꯕ
ꯋꯥꯏꯐꯥꯏꯅꯦ ꯄꯥꯏꯔꯤꯕꯁꯦ
ꯋꯥꯏ ꯐꯥꯏ ꯐꯪꯕ ꯈꯣꯏꯗꯤ ꯅꯨꯡꯉꯥꯏꯗ
ꯀꯌꯥꯝ ꯀꯨꯏꯔꯒꯦ ꯑꯁꯤ ꯄꯥꯏꯕ
ꯀꯣꯏꯗ꯭ꯔꯤꯗ ꯀꯩꯁꯨ ꯅꯨꯃꯤꯠ ꯑꯅꯤ ꯑꯍꯨꯝ ꯈꯇ ꯁꯨꯔꯤ
ꯌꯦ
ꯅꯪ ꯅꯪ ꯅꯪꯗꯤ ꯆꯍꯤ ꯀꯌꯥ ꯁꯨꯔꯦ
ꯑꯩ
ꯍꯣꯏ
ꯇ꯭ꯋꯦꯗꯤ
ꯀ꯭ꯋꯦꯟꯇꯤ ꯇ꯭ꯋꯦꯟꯇꯤ ꯇ꯭ꯋꯦꯟꯇꯤ ꯌꯥ ꯇꯋꯦꯟꯇꯤ ꯈꯛꯇꯪ ꯃꯥꯟꯗꯦꯗ ꯅꯪꯒꯤ ꯅꯪ ꯈꯨꯝꯕ ꯏꯁꯇꯥꯢꯜꯗꯣ ꯇ꯭ꯋꯦꯟꯇꯤ
ꯇ꯭ꯋꯦꯟꯇꯤꯅꯤ ꯍꯣꯢ
ꯅꯪ ꯅꯪ ꯂꯣꯛ ꯈꯨꯕꯁꯦ ꯅꯨꯉꯥꯢꯕꯤꯔꯣ
ꯅꯨꯡꯉꯥꯏꯇꯦ
ꯐꯖ ꯐꯖꯈ꯭ꯔꯕ ꯃꯈꯣꯟꯁꯦ ꯂꯣꯏ ꯀꯥꯏꯍꯜꯂꯦ
ꯌꯥꯗ꯭ꯔꯤ
ꯇꯥꯕ ꯅꯨꯡꯉꯥꯏꯕ ꯃꯈꯜꯁꯦ ꯂꯣꯏ ꯑ ꯀꯔꯤ ꯍꯥꯏꯁꯤꯔ ꯂꯣꯛ ꯂꯣꯛ ꯈꯨꯕꯒꯤ ꯅꯣꯢ ꯌꯥꯗ꯭ꯔꯦ
ꯅꯣꯏꯅꯤ ꯈꯛꯇꯔꯣ ꯂꯩꯕ
ꯃꯥꯆꯨꯕꯤꯍꯣꯏꯁꯨ ꯂꯩ ꯃꯈꯥꯗ ꯑꯈꯣꯢꯏ ꯏꯕꯥꯅꯤꯅ ꯃꯊꯛꯇ ꯇꯨꯝꯕ
ꯑꯣ
ꯑꯩ ꯌꯥꯝ ꯉꯥꯛ ꯑꯕꯅꯤ ꯍꯥꯏꯕ ꯌꯥꯎ ꯑꯗꯨꯗ ꯑꯗꯨꯝ ꯀꯩ ꯍꯥꯏꯅꯤ ꯃꯤ ꯀꯣꯜ ꯇꯧꯔꯛꯒꯦ ꯈꯣꯠꯀꯦ ꯍꯥꯏꯕꯗꯣ ꯑꯩꯈ ꯀꯩ ꯇꯨꯀꯣꯅꯣꯕꯨꯣ ꯀꯥꯏꯔꯕꯨ ꯇꯧꯔꯤꯉꯩꯅꯣ ꯑꯩꯗꯣ ꯈꯪꯗꯕ ꯔꯦꯖꯤꯁꯇꯔ ꯇꯧꯗꯕꯒꯤ
ꯀꯩ ꯍꯥꯏꯕꯅꯣ ꯇꯥꯗꯦ ꯀꯩ ꯍꯥꯏꯕꯅꯣ
ꯀꯣꯅ ꯈꯡꯒꯅꯤꯕ ꯀꯣꯅ ꯈꯪꯂꯛꯀꯅꯤꯕ
ꯍꯣꯏ ꯑꯗꯨꯕꯨꯗꯤ ꯍꯣꯏ ꯑꯗꯨꯕꯨꯗꯤ ꯀꯣꯅꯗꯤ ꯈꯪꯒꯅꯤꯗꯅ
ꯍꯣꯏ ꯅꯪ ꯆꯍꯤ ꯀꯌꯥ ꯁꯨꯔꯦ
ꯍꯜꯂꯣ ꯇꯥꯕ꯭ꯔꯣ ꯇꯥꯕ꯭ꯔꯣ
ꯇꯥꯏ
ꯅꯪꯗꯤ ꯕꯣꯜ ꯌꯦꯡꯗ
ꯌꯦꯡ ꯉꯁꯤ ꯌꯦꯡꯅꯤ
ꯉꯁꯤ ꯌꯦꯡꯒꯅꯤꯕ ꯀꯅꯥꯒꯤ ꯌꯦꯡꯒꯅꯤ
ꯕ꯭ꯔꯥꯖꯤꯜ
ꯋꯥ ꯅꯕꯔꯕꯨꯗꯤꯕ
ꯅꯠꯇ꯭ꯔꯗꯤ
ꯑꯩ ꯑꯩ ꯑꯩ ꯑꯩꯕꯨ ꯑꯣꯏꯅ ꯌꯦꯒꯗ
ꯉꯝꯔꯔꯣꯏ ꯐꯒꯤꯅꯦꯀꯣ ꯐꯒꯤꯅꯦ ꯐꯒꯤ ꯇꯧꯕꯅꯤ
ꯕꯔꯖꯤꯜ- ꯕ꯭ꯔꯖꯤꯜꯕꯨ ꯁꯄꯣꯔꯠ ꯇꯧꯒꯅꯤꯕ ꯅꯠꯇꯔꯣ ꯅꯪ
ꯅꯪ ꯅꯔꯕꯤꯔꯣ
ꯍꯥ
ꯅꯪꯗꯤ ꯌꯦꯡꯗꯕ꯭ꯔꯣ
ꯑꯩꯗꯤ ꯌꯦꯡꯒꯦꯅ ꯑꯩꯗꯤ ꯑꯪ ꯑꯩꯗꯤ ꯀꯞ ꯑꯩꯗꯤ ꯀꯞꯄ ꯍꯥꯏꯕ ꯀꯣꯏꯕꯨ ꯁꯄꯣꯔꯠ ꯇꯧꯋꯦꯗ
ꯍꯣꯏ ꯑꯗꯨꯕꯨꯗꯤ ꯑꯗꯨꯅꯦꯗꯣ ꯑꯩ ꯕ꯭ꯔꯥꯖꯤꯜ ꯍꯥꯏꯕꯕꯨ ꯕ꯭ꯔꯥꯖꯤꯜꯃꯛꯇꯤ ꯑꯩ ꯁꯞꯄꯣꯔꯠ ꯇꯧꯕ ꯅꯠꯇꯦꯕꯀꯣ ꯑꯗꯨꯕꯨ ꯅꯦꯃꯔ ꯌꯥꯎꯕꯒꯤ ꯁꯞꯄꯣꯔꯠ ꯇꯧꯋꯤ ꯍꯥꯏꯕ ꯋꯥꯅꯤ
ꯑꯣ
ꯑꯩꯈꯣꯏ- ꯑꯩꯈꯣꯏ- ꯑꯩꯈꯣꯏ ꯑꯪꯀꯜ ꯑꯩꯈꯣꯏ ꯑꯪꯀꯜ ꯃꯦꯁꯤ ꯂꯩꯔꯤꯅ
ꯍꯌꯦ ꯑꯪꯀꯜꯅꯦꯕ
ꯑꯗꯨꯏꯅꯦ ꯉꯁꯤ ꯇꯨꯝꯗꯕꯁꯦ ꯇꯨꯝꯃꯗꯤꯀꯣ ꯍꯧꯒꯠꯄꯗꯣ ꯉꯝꯃꯔꯣꯏ ꯍꯥꯏꯕ
ꯑ ꯌꯥꯝꯃ ꯌꯥꯝꯃꯍꯥ ꯏ ꯅꯏꯃꯅꯤ ꯀꯔ ꯀꯔ ꯁꯣꯛꯄꯒꯤ ꯐꯥꯎꯕ ꯀꯈꯤꯔꯥꯛ ꯁꯥꯟꯅꯕ ꯉꯝꯗ꯭ꯔꯦꯕ
ꯑꯗꯨꯅꯦ ꯍꯦꯛꯇ ꯀꯥꯎꯋꯦ ꯍꯥꯏꯕ ꯈꯪꯕ꯭ꯔ ꯃꯉꯣꯟꯗ ꯍꯦꯛꯇ ꯑꯗꯨꯝ ꯀꯥꯎꯕꯗꯣ ꯑꯁꯤꯁꯦ ꯃꯤꯅꯤꯠ ꯀꯌꯥꯗ ꯂꯣꯏꯕ꯭ꯔꯥ ꯑꯩ ꯈꯪꯗꯦ
ꯑ
ꯑꯁꯤ ꯀꯣꯜ ꯇꯧꯔꯤꯁꯦ ꯑꯗꯣ ꯃꯤꯅꯤꯠ ꯀꯌꯥꯗ ꯂꯣꯏꯔꯤꯒꯦꯔꯣꯕ ꯑꯩ ꯈꯪꯗꯦꯕ
ꯑꯩꯁꯨ ꯑꯩꯁꯨ ꯈꯪꯗꯦ
ꯍ ꯎ
ꯈꯪꯗꯧꯔꯣ ꯀꯃꯥꯏꯅ ꯍꯥꯏꯔꯒꯅꯤ
ꯅꯪꯗꯤ ꯈꯪꯉꯝꯅꯤꯗꯅ ꯍꯥꯏꯕꯗꯤ ꯍꯥꯟꯅ ꯑꯣꯜ ꯌꯨꯖꯔ ꯑꯣꯏꯕꯅꯤꯅ
ꯑ ꯄꯨꯡ ꯄꯨꯡ ꯀꯌꯥꯗ ꯍ ꯄꯨꯡ ꯀꯌꯥꯗ ꯍꯗꯤꯕ꯭ꯔꯥꯖꯤ ꯍꯧꯗꯤ
ꯈꯪꯗꯦ ꯑꯃꯒ ꯃꯈꯥꯏ
ꯑ ꯃꯈꯥꯏꯗ
ꯑꯃꯒ ꯃꯈꯥꯏ
ꯎꯝ ꯑꯗꯨꯗꯤ ꯇꯨꯝꯔꯣꯏꯅꯦ ꯅ ꯪ
ꯇꯨꯝꯗꯅꯕꯅꯦ ꯍꯧꯖꯤꯛ ꯑꯩ ꯚꯤꯗꯤꯑꯣ ꯌꯦꯡꯕ ꯑꯣꯏ ꯑꯃ ꯇꯧꯕ ꯑꯣꯏ ꯇꯧꯔꯤꯁꯦ